ꯑꯃꯉ ꯍꯦ
ꯇꯥꯏ ꯇꯥꯏ ꯍꯜꯂꯣ ꯍꯂꯣ
ꯇꯕ
ꯇꯥꯔꯦ
ꯖꯤꯉꯣꯏꯗ꯭ꯔꯣ ꯔꯦꯟ
ꯃ ꯌꯦꯡꯗꯣꯏꯅꯤ ꯀꯁ ꯍ ꯇꯝꯕꯔꯣꯣꯏꯪ ꯌꯦꯡꯅꯦꯕ ꯇꯥꯕꯣꯏ ꯉꯥꯡꯁꯤꯀꯣ
ꯀꯥꯏ ꯑꯛꯇꯅ ꯇꯥꯏꯌꯦ
ꯆ ꯍꯥꯞ
ꯑꯆꯥꯄꯣꯠꯁꯦ ꯀꯔꯤ ꯂꯧꯔꯣ ꯍꯥꯏꯅꯣ
ꯄ ꯑꯣꯏꯅ ꯇꯧꯔꯅꯣ ꯁꯤꯒꯁꯤ ꯀꯩꯅꯣ ꯇꯧꯋꯤ ꯃꯌꯥꯝꯁꯤ ꯑꯁ ꯍꯣꯏꯅꯦ ꯑꯥ ꯀꯃꯅ ꯇꯧꯔꯣ
ꯄꯥꯕ ꯌꯥꯎꯗꯤꯦ ꯍꯥꯏꯅꯦ ꯀꯃꯥꯏꯅ ꯇꯧꯕ
ꯁꯨ ꯊꯝꯖꯕ ꯍꯌꯦꯡ ꯏꯗꯚꯜ ꯀꯩꯅꯣ ꯄꯞ ꯌꯥꯎꯗ꯭ꯔꯦ ꯌꯥꯎꯕ꯭ꯔꯍꯦ ꯉꯁꯥꯏ ꯑꯩꯅ ꯌꯦꯡꯕ꯭ꯔꯥ
ꯑꯩ ꯁꯨꯝ ꯁꯦꯅꯗꯕꯒꯨꯝ ꯇꯧꯋꯤꯗ
ꯌꯥꯎꯕꯅꯤ ꯌꯥꯎꯕꯅꯦ ꯑꯩꯅꯁꯨ ꯍꯌꯦꯡ ꯉꯃꯤ ꯌꯥꯎꯕꯅꯦ ꯃꯤ ꯏꯅꯥꯎꯅꯀꯣ ꯑꯩ ꯍꯥꯏꯖꯟꯈꯣ ꯍꯥꯏꯖ ꯍꯥꯏꯣ ꯃꯁꯦꯡ ꯃ ꯉꯥꯛꯇꯅꯦ ꯑꯩꯅ ꯉꯥꯡꯖꯔꯤꯕꯁꯦ
ꯑ ꯌꯥ ꯀꯩꯁ
ꯑꯌꯨꯛ ꯉꯟꯇꯥꯗ ꯑꯩꯅ ꯉꯁꯥꯏ ꯄꯨꯞ ꯇꯣꯏꯒꯤ ꯇꯧꯔꯝꯕꯅꯤ ꯑꯩꯈꯣꯏ ꯐꯥꯎꯅ
ꯑ ꯉꯁ ꯊꯗꯗꯤ ꯕꯣ ꯀꯣ
ꯑꯕ
ꯄꯣꯗꯥꯝꯕꯤ ꯅ ꯂꯧꯔꯑꯣ ꯍꯥꯤ
ꯄꯩꯁꯥ ꯄꯩꯁꯥ ꯀꯥꯄꯀꯤ ꯇꯁ ꯀꯥꯄꯒꯦꯌꯣ
ꯀꯦ
ꯆꯗ ꯊ ꯀꯥ ꯀꯌꯥ
ꯀꯗꯣ ꯈꯪꯗꯦ ꯐꯔꯣ ꯌꯦ
ꯀꯌꯥ ꯄꯤꯒꯅꯣ ꯍꯥꯟꯅ ꯍꯪꯉꯣ ꯌꯥꯕꯤꯕꯅ ꯍꯪꯉꯣ
ꯇꯠ ꯄꯞꯞ ꯀꯟꯕꯤꯕ꯭ꯔꯣ ꯀꯨꯟꯊ꯭ꯔꯥ ꯄꯤꯕꯅꯤꯀꯣ ꯇꯝꯕꯩ
ꯏꯁꯁ ꯀꯨꯟꯗꯤ꯭ꯕ ꯌꯥꯎꯗ꯭ꯔꯣ ꯀꯨꯟꯗ꯭ꯕ ꯌꯥꯎꯗ꯭ꯔꯣ
ꯌꯥꯎꯗꯦ
ꯑꯁ ꯀꯨꯟꯊ꯭ꯔꯥꯗꯤ ꯇꯥꯡꯃꯟꯗ꯭ꯔꯣ ꯅꯪꯁꯨ
ꯈꯡꯗꯦ ꯑꯗꯨ ꯈꯡꯗꯦ ꯅꯪ
ꯑꯣꯀꯦ ꯐ ꯅꯣꯗ ꯇꯔꯦꯕꯗ ꯇꯥꯗꯔ꯭ꯤ
ꯍ ꯇꯥꯏ
ꯃꯥꯗꯣ ꯈꯔ ꯉꯍꯧꯅꯦ ꯑꯩꯣꯏꯗꯠ ꯆꯠꯂ ꯁꯨꯝ ꯂꯩꯔ ꯀꯩꯒꯤꯅꯣ ꯅꯣꯏ ꯇꯒ ꯂꯩꯈꯒꯦ ꯅꯣꯏꯗ ꯍꯥꯏꯕ
ꯈꯪꯗꯦꯌꯦ
ꯉꯔꯥꯡ ꯑꯩꯏꯒꯤ ꯊꯣꯡꯗꯣ ꯈꯔ ꯀꯥꯝ ꯍꯥꯏꯔ ꯀꯥꯝꯗꯕ ꯑꯩꯒꯤ
ꯑꯣ
ꯎꯝ
ꯑ ꯈꯥ ꯀꯂ
ꯂꯣꯏꯒꯔꯦ
ꯉꯔꯥꯡ ꯆꯁꯨ ꯆꯥꯎꯁꯤ ꯅꯪ ꯌꯥꯗꯦ
ꯑ ꯄꯨꯡ ꯇꯔꯥ ꯍꯦꯜꯂ ꯀꯥꯟꯗꯅ ꯀꯅꯥ ꯇꯨꯝꯕ ꯀꯥꯟꯗ
ꯌꯥꯕꯅꯤ ꯆꯥ ꯌꯥꯒ
ꯃꯣꯔꯦ ꯐꯅꯤ ꯌꯦꯡꯗꯦꯔꯥ ꯌꯀꯔ ꯎꯝ ꯌꯥꯗ꯭ꯔꯣ
ꯁꯦꯁꯦ
ꯁꯣꯗ ꯄꯁꯂꯣ ꯁꯗ ꯄꯁꯜꯣ ꯆꯪꯉꯣ ꯆꯪꯉꯣ ꯆꯥꯛꯉ ꯌꯥꯗ꯭ꯔꯦ ꯁꯤꯗꯣꯔꯦ
ꯁꯥꯁꯥꯅꯣ ꯍꯦ
ꯅꯦ
ꯁꯅꯤ ꯑꯗꯨꯛꯇꯅꯤ ꯆꯥꯂꯤꯁꯦ ꯑꯦꯃꯤꯡ ꯅꯝꯁꯨ ꯆꯠꯂꯨꯒꯤꯒ
ꯁꯤꯡꯗꯣ ꯈꯨꯖꯥꯏꯗ ꯑꯣꯏꯅ ꯀꯜꯂꯣ ꯀꯔꯥꯏ ꯃ ꯅꯤꯡꯗꯅꯣ ꯁꯤ ꯄꯞꯁꯤ ꯆꯁꯨ ꯇꯨꯝ ꯕꯤꯍꯥꯟ ꯇꯧꯔꯣ ꯆ ꯁ ꯇꯧꯔꯣ ꯎ ꯅꯞꯁꯥ ꯂꯧꯔꯣ
ꯈꯥꯡꯉꯨ ꯍꯣꯏ ꯌꯥꯎꯗꯁꯨ ꯅꯣꯏ ꯑꯣꯛꯁꯦ
ꯑ
ꯄꯤꯛꯏꯅꯦ ꯅꯣꯏ ꯌꯣꯛꯁꯦ ꯄꯤꯛꯏꯅꯦ ꯆꯥꯎꯕꯕ ꯑꯋꯥꯠꯄ ꯑꯃ ꯇꯧꯕꯅꯦ ꯑ
ꯆꯕꯔꯝꯗꯕ ꯉꯁꯤꯗꯤ ꯀꯩꯅꯣꯝ ꯆꯥꯗꯔꯣ
ꯑ ꯃꯅꯤ ꯃꯅꯤ ꯕꯨꯂꯦꯠꯠꯇꯤ ꯂꯣꯏ ꯆꯥꯏꯌꯦꯦ ꯆꯅꯤꯡꯗ꯭ꯔꯦ ꯑꯗꯨꯩ ꯌꯥꯗꯤ ꯑꯣꯁꯤ ꯅꯣꯏ ꯑꯣꯈꯁꯦ ꯅꯣꯏ ꯑꯣꯛꯁꯤꯕꯩꯆꯥ ꯑꯝꯇ ꯌꯥꯎꯗꯦ
ꯌꯥꯕꯣꯏ ꯑ
ꯑꯩ ꯌꯦꯡ ꯉꯝꯗ꯭ꯔꯦ ꯑꯩ ꯑꯗꯨꯝ ꯆꯪꯉꯑꯦ
ꯎꯝ ꯆꯗꯥ ꯑ
ꯏꯁꯤꯡ ꯈꯨꯖꯏꯗꯦꯒꯂꯣꯕ
ꯎꯝ ꯎꯝ ꯎꯝ ꯑꯕꯣ ꯔꯥꯎ ꯔꯥꯎ ꯁꯥꯗꯔꯃꯦ ꯑ ꯁꯥ ꯇ꯭ꯔꯕ